ꯇꯥꯕ꯭ꯔꯣ
ꯇꯌꯦ
ꯀꯩꯗꯧꯔꯝꯃꯤꯅꯣ
ꯑꯩꯗꯣ ꯁꯨꯝ ꯂꯥꯏꯔꯤꯛ ꯏꯁꯤꯔꯅ ꯇꯧꯔꯝꯕꯅꯦ
ꯀꯔꯤ ꯂꯥꯏꯔꯤꯛꯅꯣ ꯍꯥꯏꯁꯦ
ꯑꯩꯈꯣꯏꯒꯤꯅꯦ ꯗꯤꯄꯥꯔꯠꯃꯦꯟꯒꯤ ꯍꯧꯖꯤꯛꯇꯣ ꯀꯩꯅꯣ ꯈꯔ ꯏꯈꯠꯂꯛꯑꯣꯅ ꯄꯤꯌꯦꯕ ꯑꯗꯨꯏꯗꯣ ꯏꯈꯠꯀꯦꯅ ꯇꯧꯕ ꯑꯩꯗꯣ ꯌꯨꯝ ꯆꯠꯇꯣꯔꯕ ꯑꯗꯨ ꯇꯧꯕ ꯂꯣꯏꯔꯒ ꯑꯣꯏꯅ ꯆꯠꯂꯒꯦꯅꯅꯦ ꯑꯩꯁꯦ ꯏꯈꯠꯂꯤ ꯀꯟꯅ
ꯑꯗꯣ ꯑꯩꯒꯤ ꯀꯩꯅꯣ ꯃꯦꯒꯤ ꯍꯧꯕꯩ ꯃꯈꯒꯣꯜ ꯇꯥꯕ꯭ꯔꯥ
ꯃꯈꯣꯜꯗꯣ ꯉꯁꯥꯏ ꯊꯥꯕꯗꯣ ꯑꯗꯨꯗꯤ ꯇꯥꯏ ꯑꯗꯣ ꯑꯇꯣꯞꯄꯗꯤ ꯇꯥꯗꯦꯗ ꯃꯦꯒꯤ ꯍꯧꯔꯒ ꯆꯥꯗꯣꯏꯔꯣ ꯃꯦꯒꯤ ꯍꯧꯔꯒ ꯆꯥꯗꯣꯏꯔꯣ
ꯑꯧ ꯃꯦꯒꯤ ꯍꯧꯔ ꯆꯥꯒꯦ ꯇꯧꯕꯅꯦ ꯉꯁꯥꯏ ꯃꯄꯥꯟꯗ ꯁꯤꯡ ꯅꯥꯀꯨꯞꯄꯤ ꯀꯩꯀꯩ ꯐꯥꯎꯔꯝꯕꯅꯦ ꯍꯥꯏꯕ ꯂꯣꯏ ꯄꯠ ꯂꯩꯔꯦ ꯑꯝꯇ ꯍꯨꯟꯗꯣꯛꯀꯦ ꯑꯩ ꯑꯁ
ꯄꯥꯝꯃꯨꯕꯅꯦ ꯍꯧꯖꯤꯛꯇꯤꯅꯦ ꯁꯥꯒꯠꯂꯕꯅꯤꯅ ꯄꯣꯠ ꯆꯩꯁꯦ ꯀꯨꯏꯅ ꯊꯝꯕꯁꯦ ꯌꯥꯗ꯭ꯔꯦꯕ ꯑꯗꯨꯗꯨꯅ ꯑꯗꯨꯝ ꯃꯣꯏ ꯂꯩꯔꯛꯄꯗ ꯉꯥꯏꯔꯤ ꯀꯥꯟꯁꯦ ꯁꯤꯗꯤ ꯏꯇꯦꯛ ꯇꯦꯛꯇꯣꯏꯅꯦꯕ ꯑꯗꯨꯗꯨꯒꯅꯦ ꯁꯤ ꯌꯧꯔꯀꯥꯟꯗ ꯑꯗꯨꯝ ꯄꯠꯄ ꯀꯃꯥꯏꯅ ꯇꯧꯅꯣ ꯈꯪꯗꯦ ꯐ꯭ꯔꯤꯖ ꯑꯃ ꯂꯩꯗ꯭ꯔꯗꯤ ꯌꯥꯔꯔꯣꯏ
ꯑꯗꯨꯅ ꯍꯥꯏꯁꯦ ꯐ꯭ꯔꯤꯖ ꯑꯃ ꯗꯀꯥ ꯇꯥꯁꯤꯜꯂꯛꯄꯒꯤ ꯃꯑꯣꯡ ꯇꯧꯔꯦ ꯍꯥꯏꯕ
ꯑꯗꯨ ꯈꯪꯗꯦꯅꯦ ꯑꯩꯈꯣꯏꯁꯨ ꯑꯗꯨꯃꯥꯏꯅ ꯂꯩꯁꯜ ꯂꯩꯁꯜꯂꯒꯅꯦ ꯍꯨꯟꯗꯣꯛꯄꯒꯤ ꯀꯃꯥꯏꯅ ꯇꯧꯗꯣꯏꯅꯣ ꯈꯪꯗꯗꯗꯅ ꯑꯁ ꯑꯗꯨ ꯆꯥꯕ꯭ꯔꯁꯨ ꯈꯔ ꯈꯔꯗꯪ ꯆꯥꯗ꯭ꯔꯥ ꯍꯧꯖꯤꯛꯇꯤ ꯁꯥꯒꯠꯂꯛꯄꯩꯔ ꯀꯩꯩꯅꯣ ꯈꯪꯗꯦ ꯆꯥꯛ ꯆꯥꯕꯁꯦ ꯌꯥꯝ ꯆꯪꯗꯦꯕ ꯑꯗꯨꯗꯨꯅꯅꯦ ꯨ ꯌꯥꯗꯦ ꯀꯃꯥꯏꯅ ꯇꯧꯕꯅꯣ ꯈꯪꯗꯦ
ꯆꯥꯛꯁꯦ ꯏꯊꯟꯇ ꯆꯥꯕ ꯕꯤꯠ ꯂꯩꯇ꯭ꯔꯦꯅꯅꯦ ꯃꯦꯒꯤ ꯍꯧꯔꯒ ꯆꯔꯒ ꯇꯣꯛꯀꯦ ꯇꯧꯔꯤꯅꯦ
ꯅꯪ ꯍꯣꯔꯦꯟ ꯅꯨꯡꯗꯥꯡꯒꯗꯤ ꯂꯥꯝꯃꯛ ꯑꯣꯏꯗ꯭ꯔꯣ ꯌꯥꯗꯣꯔꯤꯔꯣ
ꯎꯝ ꯂꯥꯝꯃꯛꯇꯧ ꯃꯥꯟꯗꯦ ꯉꯁꯥꯏ ꯑꯥꯗ ꯀꯣꯏꯕ ꯆꯠꯂꯨꯏꯌꯦꯕ ꯑꯗꯨꯗꯨꯒꯤ ꯑꯗꯨꯝ ꯆꯥꯁꯤꯜꯂꯛꯄꯗ ꯄꯨꯛꯁꯦ ꯂꯥꯝꯕ ꯑꯣꯏꯗꯦ ꯀꯌꯥ ꯗꯨꯅ ꯌꯥꯗꯧ ꯃꯥꯜꯂꯦ
ꯀꯣꯏꯕꯗꯣ ꯀꯥꯏ ꯀꯥꯏ ꯆꯠꯂꯛꯀꯦ ꯅꯨꯡꯉꯥꯏꯔꯛꯄ꯭ꯔꯣ ꯀꯣꯏꯕꯒ ꯆꯠꯇꯕ ꯀꯨꯏꯔꯦ ꯑꯩꯈꯣꯏꯗꯤ
ꯆꯠꯂꯕꯅꯤꯅ ꯅꯨꯡꯉꯥꯏꯔꯦ ꯍꯥꯏ ꯇꯥꯝꯅꯦ ꯅꯨꯡꯉꯥꯏꯇꯦ ꯍꯥꯏꯕꯗꯤ ꯌꯥꯗꯕꯅꯤꯅ
ꯍꯣꯏ ꯆꯨꯝꯃꯦ ꯑꯗꯨꯁꯨ ꯑꯁ ꯀꯣꯏꯕꯒ ꯆꯠꯂꯒ ꯃꯌꯥꯝꯒ ꯄꯨꯜꯂꯒ ꯋꯥꯔꯤ ꯁꯥꯟꯅꯗꯅ ꯈꯣꯠꯇꯅ ꯇꯧ ꯅꯣꯡ ꯐꯥꯗꯣꯛꯑꯁꯨ ꯀꯣꯏꯊꯣꯛꯄꯁꯦ ꯌꯥꯝ ꯅꯨꯡꯉꯥꯏꯕꯅꯦ ꯍꯥꯏꯕ ꯑꯗꯨ ꯅꯪ ꯑꯥ ꯀꯃꯥꯏꯅ ꯀꯅꯥ ꯀꯅꯥ ꯀꯣꯏꯔꯨꯏꯅꯣ ꯀꯥꯏꯗ ꯀꯣꯏꯔꯨꯅꯣ ꯆꯤꯡ ꯌꯦꯡꯉꯨꯏꯔꯣ ꯅꯠ ꯅꯠꯇ꯭ꯔꯒ ꯏꯁꯤꯡ ꯌꯦꯡꯉꯨꯏꯔꯣ ꯎꯝ
ꯏꯁꯤꯡꯁꯨ ꯌꯦꯡꯉꯛꯑꯦ ꯆꯤꯡꯁꯨ ꯌꯦꯡꯉꯛꯑꯦ ꯑꯗꯣ ꯑꯩꯈꯣꯏ ꯑꯩꯈꯣꯏꯒꯤ ꯀ꯭ꯂꯥꯁꯀꯤ ꯃꯤ ꯃꯈꯩꯒ ꯄꯨꯟ ꯆꯠꯃꯤꯟꯅꯕꯅꯦꯕ ꯑꯗꯣ ꯑꯩꯈꯣꯏꯒꯤꯗꯣ ꯍꯥꯏꯗꯤ ꯖꯒꯥꯗꯣ ꯑꯀꯛꯅꯕ ꯁꯤ ꯆꯠꯁꯦ ꯍꯥꯏꯕꯗꯣ ꯂꯩꯇꯕꯒꯤ ꯀꯩ ꯍꯥꯏꯅꯤ ꯃꯤꯁꯨ ꯌꯥꯝꯕꯒꯤ ꯋꯥ ꯌꯥꯝꯕꯒꯤ ꯈꯔ ꯅꯨꯡꯉꯥꯏꯇꯕꯗꯣ ꯑꯗꯨꯗꯤ ꯑꯣꯏꯌꯦ ꯑꯗꯣ ꯍꯣꯏ ꯆꯠꯂꯨꯔꯕꯅꯤꯅ ꯍꯤꯒ ꯇꯣꯡꯉꯛꯄꯅꯤꯅ ꯅꯨꯡꯉꯥꯏꯌꯦ ꯑꯩꯅ ꯈ꯭ꯋꯥꯏ ꯅꯨꯡꯉꯥꯏꯕ ꯍꯥꯏꯕꯨ ꯍꯤ ꯇꯣꯡꯉꯛꯄꯩ ꯃꯇꯥꯡꯗꯣ ꯑꯣꯏꯌꯦ ꯊꯝꯕꯥꯜꯒ ꯍꯦꯛꯄ ꯑꯗꯨꯗꯒꯤ ꯍꯤꯒ ꯇꯣꯡꯗꯅ ꯑꯗꯨꯗꯒꯤ ꯃꯣꯏ ꯏꯁꯤꯡ ꯃꯌꯥꯏꯗ ꯂꯩꯕ ꯍꯠꯇꯣ ꯑꯗꯨꯗꯒ ꯆꯪ ꯀꯨꯝꯃꯛꯑꯒ ꯐꯣꯇꯣꯒ ꯀꯥꯞꯄꯛ ꯈꯣꯠꯇꯅ ꯇꯧꯕꯗꯣ ꯑꯗꯨꯅ ꯈ꯭ꯋꯥꯏ ꯅꯨꯡꯉꯥꯏꯔꯦ ꯑꯇꯩꯗꯨꯗꯤ ꯀꯩ ꯍꯥꯏꯅꯤ ꯀꯌꯥ ꯅꯨꯡꯉꯥꯏꯇꯦꯕ
ꯑꯁ ꯑꯩꯁꯨ ꯌꯥꯝ ꯅꯨꯡꯉꯥꯏꯅꯤꯌꯦꯅ ꯅꯣꯏꯒꯤ ꯍꯤ ꯇꯣꯡꯕ ꯊꯝꯕꯥꯜ ꯍꯦꯛꯄꯗꯣ ꯊꯝꯕꯥꯜꯗꯤ ꯍꯦꯜꯂꯛꯇ꯭ꯔꯣ ꯑꯗꯨꯒꯤꯗꯣ ꯍꯤ ꯇꯣꯡꯕꯗꯣ ꯅꯣꯏꯅ ꯊꯧꯖꯔꯤꯔꯣ ꯅꯠꯇ꯭ꯔꯒ ꯅꯣꯏꯅ ꯑꯥ ꯀꯩꯅꯣ ꯇꯧꯖꯩ ꯃꯣꯏꯅ ꯑꯗꯨꯝ ꯊꯧꯖꯔꯒ ꯇꯧꯕ꯭ꯔꯣꯕ ꯀꯃꯥꯏꯅ ꯇꯧꯒꯦꯕ ꯑꯩꯗꯤ ꯑꯝꯇ ꯇꯣꯡꯗ꯭ꯔꯤꯕꯅꯤꯅ ꯈꯪꯗꯦꯕ ꯀꯤꯁꯨ ꯀꯤꯌꯦ ꯑꯗꯣ ꯇꯣꯡꯗꯤ ꯇꯣꯡꯅꯤꯡꯕ
ꯍꯤꯁꯦ ꯑꯩꯈꯣꯏ ꯏꯁꯥꯅ ꯊꯧꯖꯗꯦꯕ ꯃꯣꯏ ꯊꯧꯅꯕ ꯃꯤ ꯂꯩꯌꯦꯕꯀꯣ ꯑꯗꯨꯗꯨꯒ ꯀꯩ ꯍꯥꯏꯅꯤ ꯃꯤ ꯑꯃꯗ ꯄꯩꯁꯥꯁꯦ ꯁꯨꯛ ꯁꯨꯛ ꯍꯥꯏꯅ ꯈꯥꯏꯗꯣꯛꯑꯦ ꯑꯗꯨꯗꯨꯒ ꯊꯝꯕꯥꯜ ꯊꯝꯕꯥꯜ ꯂꯣ ꯑꯩꯗꯣ ꯍꯦꯛꯂꯛꯇ꯭ꯔꯦ ꯍꯥꯏꯕ ꯑꯩꯗꯤ ꯀꯩꯗꯧꯗꯣꯏꯅꯣ ꯍꯥꯏꯅ ꯍꯦꯛꯂꯛꯑꯒ ꯄꯥꯝꯃꯨꯏꯅ ꯑꯩ ꯍꯦꯛꯂꯛꯇ꯭ꯔꯦ ꯍꯥꯏꯕ ꯏꯃꯥꯟꯕꯤꯁꯤꯡꯕꯨꯗꯤ ꯍꯦꯛꯑꯦ ꯑꯗꯣ ꯑꯩꯅ ꯃꯣꯏꯒꯤ ꯑꯣꯏꯅ ꯍꯦꯛꯄꯤꯔꯦ ꯃꯣꯏꯒꯤ ꯑꯣꯏꯅ ꯑꯩꯅ ꯑꯩꯅ ꯑꯐꯪꯕ ꯍꯥꯏꯗꯤ ꯏꯁꯥꯅ ꯍꯦꯛꯍꯜꯂꯦꯕ ꯑꯩꯈꯣꯏꯗꯣ ꯑꯗꯨꯗꯨꯗ ꯑꯩꯅ ꯃꯣꯏꯗ ꯑꯣꯏꯅ ꯍꯦꯛꯑꯒ ꯃꯣꯏꯗ ꯑꯣꯏꯅ ꯄꯤꯕꯤꯔꯦ ꯃꯣꯏ ꯃꯌꯨꯝꯗꯁꯨ ꯂꯩꯅꯔꯕꯅꯤꯅ ꯍꯥꯏꯅ ꯑꯩ ꯁꯤꯗ ꯀꯩꯗꯧꯗꯣꯏꯅꯣ ꯄꯨꯔꯛꯑꯒ ꯍꯦꯛꯛꯇꯄꯗꯣ ꯄꯥꯝꯃꯨꯏꯑꯦ ꯂꯩꯗꯣ ꯆꯠꯆꯖꯅꯣ ꯍꯥꯏꯅ ꯃꯣꯏꯗꯤ ꯃꯌꯨꯝꯗꯒꯥ ꯂꯥꯏꯗꯒ ꯀꯠꯅꯅꯤ ꯍꯥꯏꯕꯅꯦꯕ ꯍꯦꯛꯂꯛꯄꯗ ꯉꯥꯏꯕ ꯄꯣꯠꯅꯤꯅ ꯍꯥꯏꯅ ꯑꯩꯗꯤ ꯌꯨꯝꯁꯨ ꯂꯩꯇꯕꯅꯤꯅ ꯍꯥꯏꯅ ꯍꯦꯛꯂꯛꯇ꯭ꯔꯦ ꯁꯥꯏꯁꯤꯗ ꯄꯠꯂꯒ ꯃꯥꯡꯗꯣ ꯁꯔꯨꯛꯄꯨꯗꯤ ꯁꯥꯠꯆꯔꯒ ꯍꯌꯦꯡꯋꯥꯏ ꯈꯔ ꯆꯥꯎꯔꯛꯑꯀꯥꯟꯗ ꯊꯝꯆꯦꯠ ꯆꯥꯕꯅ ꯐꯩꯌꯦꯅ ꯑꯗꯨꯃꯥꯏꯅ ꯈꯟꯗꯣꯛꯑ ꯂꯥꯛꯑꯦ ꯑꯗꯣ ꯅꯨꯡꯗꯤ ꯅꯨꯡꯉꯥꯏ ꯑꯣ ꯍꯥꯏꯗꯤ ꯑꯗꯣ ꯍꯠꯇꯣ ꯑꯗꯨꯗꯣ ꯌꯥꯝꯅ ꯃꯣꯏꯒꯤꯗꯣ ꯍꯠꯇꯣ ꯇꯥꯅ ꯄꯨꯕꯤꯌꯦꯕ ꯄꯨꯕꯤꯔꯒ ꯍꯠꯇꯨꯗ ꯀꯨꯝꯃꯒ ꯐꯣꯇꯣ ꯀꯩꯁꯨ ꯀꯥꯞꯁꯨ ꯀꯥꯞꯍꯟꯕꯤꯔꯛꯑꯦꯕ ꯑꯗꯣ ꯄꯩꯁꯥꯗꯨꯁꯨ ꯑꯗꯨꯝ ꯌꯥꯏꯌꯦꯅ ꯈꯜꯂꯦ ꯍꯥꯏꯗꯤ ꯂꯝꯕꯤꯗꯣ ꯁꯥꯡꯉꯦꯕ ꯑꯗꯨꯝ ꯁꯥꯡꯉ ꯇꯞꯅ ꯏꯪꯅ ꯍꯣꯟꯕꯤꯗꯨꯅ ꯄꯨꯕꯤꯌꯦꯕ ꯑꯗꯨꯗꯨꯅ ꯄꯩꯁꯥꯗꯣ ꯑꯗꯨꯝ ꯍꯥꯏꯗꯤ ꯄꯨꯔꯤꯗꯣ ꯄꯩꯁꯥꯗꯨꯒ ꯆꯥꯅꯩ ꯍꯥꯏꯅ ꯈꯟꯕꯗꯣ ꯑꯗꯨ ꯑꯣꯏ ꯍꯥꯏꯗꯤ ꯀꯥ ꯍꯦꯟꯅ ꯄꯩꯁꯥ ꯂꯧꯁꯤꯟꯕꯗꯣ ꯑꯗꯨ ꯑꯣꯏꯗꯦꯅ ꯑꯗꯣ ꯅꯪꯁꯨ ꯆꯠꯅꯤꯡꯉꯁꯨ ꯃꯊꯪꯗ ꯑꯣꯏꯅ ꯄꯨꯟꯅ ꯆꯠꯃꯤꯟꯅꯔ ꯂꯣꯏꯔꯦ ꯑꯃꯨꯛꯀ ꯑꯩꯈꯣꯏꯒ ꯄꯨꯟꯅ ꯆꯠꯂꯨꯁꯦ
ꯆꯠꯂꯨꯁꯦ ꯀꯣꯏꯔꯨꯁꯦ ꯑꯗꯨꯗꯨꯅ ꯑꯗꯨꯃꯥꯏꯅ ꯇꯧꯔꯒ ꯍꯠ ꯄꯩꯁꯥ ꯄꯤꯔꯛꯑꯒ ꯇꯧꯕꯗꯣ ꯍꯠ ꯄꯩꯁꯥ ꯄꯤꯔꯛꯄ ꯅꯠꯇꯦ ꯑꯩꯅ ꯍꯥꯏꯁꯦ ꯁꯣꯏꯔꯦ ꯀꯩꯅꯣꯗꯣ ꯊꯝꯕꯥꯜꯗꯣ ꯑꯗꯨꯃꯥꯏꯅ ꯍꯦꯛꯛꯇꯣꯛꯑꯒ ꯑꯩꯈꯣꯏꯅ ꯊꯝꯐꯝ ꯈꯪꯗꯕꯤꯗ ꯂꯩꯗꯣꯏ ꯁꯔꯨꯛꯄꯨꯗꯤ ꯁꯥꯠꯆꯖꯅꯨꯅ ꯊꯝꯕ ꯃꯤꯗꯣ ꯌꯥꯝ ꯐꯩ ꯍꯥꯏꯕ ꯊꯝꯕꯥꯜꯗꯣ ꯌꯥꯝ ꯁꯥꯠꯂꯒ ꯂꯩꯕꯗꯨꯁꯨ ꯐꯖꯗ꯭ꯔꯅꯦ ꯃꯇꯝꯃꯛꯅ ꯂꯥꯏꯗ ꯀꯠꯈꯤꯕ ꯑꯣꯏꯔ ꯑꯗꯨꯝ ꯐꯕ ꯑꯗꯨꯁꯨ ꯅꯠꯇꯕꯅꯤꯅ ꯑꯁ ꯁꯥꯠꯄꯗꯣ ꯌꯥꯝ ꯌꯦꯡꯅꯤꯡꯉꯦ ꯑꯩꯗꯤ ꯅꯨꯡꯁꯨ ꯅꯨꯡꯉꯥꯏꯅꯤ ꯑꯗꯣ ꯊꯝꯆꯦꯠꯇꯨꯁꯨ ꯆꯥꯗꯕ ꯌꯥꯝ ꯀꯨꯏꯔꯦ ꯆꯥꯅꯤꯡꯉꯦ ꯑꯗꯨ ꯍꯧꯖꯤꯛ ꯀꯥꯡ ꯃꯇꯝꯗ ꯅꯠꯇ꯭ꯔꯣ ꯊꯝꯆꯦꯠ ꯇꯧꯕꯗꯨꯕꯣ
ꯃꯥꯅꯦ ꯀꯥꯡ ꯃꯇꯝꯗ ꯊꯨꯝꯅ ꯊꯨꯝꯆꯦꯠꯇꯣ ꯑꯗꯣ ꯊꯝꯆꯦꯠ ꯆꯥꯎꯍꯧꯗ꯭ꯔꯤꯑꯕ ꯑꯗꯨꯗꯨꯅ ꯑꯩꯁꯦ ꯊꯝꯆꯦꯠꯇꯣ ꯃꯣꯏ ꯍꯧꯖꯤꯛꯀꯤ ꯍꯤ ꯊꯣꯡꯉꯒ ꯆꯠꯄ ꯑꯗꯣ ꯊꯝꯆꯦꯠꯁꯦ ꯍꯦꯛꯄ ꯌꯥꯏꯑꯕ ꯊꯝꯆꯦꯠꯁꯦ ꯏꯁꯥꯅ ꯍꯦꯛꯆꯔꯒ ꯆꯥꯖꯕ ꯌꯥꯏꯑꯕ ꯊꯝꯆꯦꯠꯁꯦ ꯑꯗꯨꯗꯨꯒꯤ ꯑꯩꯅꯗꯤ ꯊꯝꯆꯦꯠꯇꯣ ꯍꯧꯔꯝꯃꯒꯗꯤ ꯍꯦꯛꯂꯛꯀꯦ ꯑꯗꯨꯒ ꯑꯗꯨꯝ ꯐ꯭ꯔꯦꯁ ꯑꯣꯏꯅ ꯇꯛꯒꯠ ꯇꯛꯒꯠ ꯇꯛꯅ ꯆꯥꯅꯤꯡꯕꯗꯣ ꯑꯗꯨꯒꯤ ꯍꯦꯛꯂꯛꯀꯦꯅ ꯈꯟꯖꯕ ꯑꯗꯣ ꯍꯥꯏꯗꯤ ꯍꯧꯕꯗ ꯉꯥꯏꯕꯒꯤ ꯆꯥꯎꯍꯧꯗ꯭ꯔꯤꯑꯕ ꯈꯔ ꯂꯩꯔ ꯆꯠꯂꯗꯤ ꯍꯦꯛꯄꯁꯨ ꯌꯥꯔꯅꯤ ꯑꯗꯨ ꯈꯔ ꯂꯩꯔꯒ ꯑꯃꯨꯛ ꯆꯠꯂꯨꯔꯁꯦ ꯑꯗꯨꯗ ꯑꯗꯨꯒ ꯍꯦꯛꯑꯁꯦ ꯑꯗꯨꯒ ꯀꯥꯡ ꯀꯥꯡꯗꯨ ꯄꯨꯔꯥ ꯌꯧꯍꯧꯗꯕꯩꯀꯣ ꯆꯥꯕꯗ ꯌꯥꯍꯧꯗ꯭꯭ꯔꯤꯑꯕ ꯐꯖꯅ ꯍꯥꯏꯗꯤ ꯃꯔꯨ ꯌꯥꯎꯍꯧꯗ꯭ꯔꯤꯑꯕ
ꯍꯣꯏꯅꯩ ꯑꯗꯨ ꯏꯁꯥꯅ ꯍꯦꯛꯆꯔꯒ ꯆꯥꯕꯁꯤꯅ ꯑꯗꯨꯝ ꯍꯥꯎꯕꯩ ꯃꯑꯣꯡꯗ ꯑꯃ ꯇꯧꯕꯗꯣ ꯑꯗꯩꯗꯤ ꯍꯤꯗꯥꯛ ꯀꯩꯀꯥꯁꯨ ꯀꯥꯞꯁꯤꯟꯗ꯭ꯔꯕꯅꯤꯅ ꯌꯨꯝꯗ ꯄꯥꯟꯕꯁꯨ ꯑꯗꯨꯝ ꯏꯁꯥꯅ ꯊꯥꯖꯔꯒ ꯈꯨꯠꯅ ꯍꯦꯛꯆꯔꯒ ꯆꯥꯕꯗꯨꯅ ꯍꯥꯎꯕꯒꯤ ꯃꯑꯣꯡ ꯑꯃ ꯇꯧꯗ꯭ꯔꯥ ꯑꯗꯨꯗꯨꯅ ꯑꯗꯨꯃꯥꯏꯅ ꯆꯥꯕꯗꯣ ꯑꯁ ꯌꯥꯝ ꯍꯥꯎꯅꯤ ꯌꯦ ꯀꯥꯡ ꯈꯔ ꯌꯧꯔꯛꯑꯝꯗꯥꯏ ꯊꯝꯆꯦꯠꯇꯨ ꯐꯖꯅ ꯄꯥꯜꯂꯦ ꯃꯨꯜꯂꯅꯤ ꯁꯥꯠꯂꯦ ꯍꯥꯏꯕ ꯀꯥꯟꯗ ꯑꯗꯨꯀꯥꯟꯗ ꯆꯠꯁꯦ ꯑꯩꯈꯣꯏꯁꯨ ꯑꯩꯈꯣꯏꯁꯨ ꯄꯔꯤꯈꯥ ꯑꯦꯛꯖꯥꯝꯁꯨ ꯂꯣꯏꯔꯦꯗꯅ ꯂꯣꯏꯔꯒ ꯀꯣꯏꯔꯨꯁꯦ ꯍꯥꯏꯕ ꯅꯇꯦꯗ ꯑꯗꯨ ꯀꯥꯡꯒꯗꯤ ꯀꯣꯏꯕ ꯆꯠꯀꯗ꯭ꯔꯣ ꯅꯠꯇ꯭ꯔꯒꯅ ꯈꯦꯆꯤ ꯆꯥꯕ ꯆꯠꯀꯗ꯭ꯔꯣ
ꯑꯩꯁꯦ ꯀꯥꯡꯁꯦ ꯀꯣꯏꯕꯁꯦ ꯃꯤ ꯄꯨꯅꯤꯡꯉꯥꯏ ꯂꯩꯔꯅꯤ ꯆꯠꯂꯅꯤ ꯄꯨꯅꯤꯡꯉꯥꯏ ꯂꯩꯇ꯭ꯔꯗꯤ ꯌꯨꯝꯅ ꯑꯗꯨꯝ ꯇꯥꯔ ꯂꯩꯔꯅꯤ ꯃꯤꯅꯒ ꯀꯥꯡ ꯈꯦꯆꯤ ꯆꯥꯁꯦ ꯀꯣꯏꯔꯨꯁꯦ ꯍꯧꯔꯛꯑꯒꯅ ꯆꯠꯂꯅꯤ ꯍꯧꯔꯛꯇ꯭ꯔꯒꯅ ꯑꯩꯅꯒ ꯑꯃꯨꯛ ꯍꯧꯔꯨꯕꯗ ꯃꯣꯏꯅ ꯑꯃꯨꯛ ꯊꯕꯛ ꯂꯩꯅꯩ ꯀꯥꯏꯅ ꯌꯥꯔꯛꯇ꯭ꯔꯒꯅ ꯑꯗꯨꯝ ꯀꯥꯗ ꯂꯩꯔꯅꯤ ꯑꯗꯨꯃ ꯃꯣꯏꯅ ꯆꯠꯁꯦ ꯈꯣꯠꯁꯦ ꯌꯥꯔꯛꯑꯒꯅ ꯆꯠꯃꯤꯟꯅꯔꯅꯤ
ꯍꯣꯏꯗ ꯌꯨꯝꯗ ꯑꯗꯨꯝ ꯂꯩꯇ꯭ꯔꯒꯁꯨ ꯌꯨꯝꯗ ꯈꯦꯖꯤ ꯐꯖꯅ ꯍꯧꯔꯒ ꯈꯨꯃꯥ ꯍꯣꯏ ꯀꯩꯀꯩ ꯐꯖꯅ ꯆꯥꯃꯤꯟꯅꯔꯁꯨ ꯑꯗꯨꯝ ꯍꯥꯎꯕꯅꯦ ꯌꯨꯝꯗ ꯍꯧꯕꯁꯤꯁꯨ ꯍꯥꯎꯗ꯭ꯔꯅꯤ ꯑꯗꯨꯝ ꯕꯥꯃꯣꯟꯅ ꯍꯧꯗ꯭ꯔꯁꯨ ꯌꯨꯝꯒꯤꯗꯨꯁꯨ ꯍꯥꯎꯕꯅꯤ ꯍꯥꯏꯕ ꯆꯥꯅꯤꯡꯉꯦ ꯈꯦꯆꯤ ꯃꯇꯝ ꯑꯣꯏꯍꯟꯅꯤꯡꯉꯦ
ꯍꯥꯎꯕꯅꯤ ꯍꯥꯎꯕꯅꯤ ꯑꯗꯨꯕꯨꯗꯤ ꯍꯥꯏꯗꯤ ꯌꯨꯝꯗ ꯘꯤꯒꯗꯣ ꯍꯥꯞꯆꯤꯜꯂꯒ ꯐꯖꯅ ꯏꯁꯥꯅꯁꯨ ꯍꯧꯖꯔꯗꯤ ꯍꯥꯏꯗꯤ ꯍꯥꯎꯋꯤꯗꯅ ꯑꯗꯣ ꯃꯣꯏꯒꯤ ꯕꯥꯃꯣꯟꯅ ꯍꯧꯕꯁꯤꯅ ꯃꯍꯥꯎ ꯑꯃ ꯍꯥꯏꯗꯤ ꯈꯪꯗꯦ ꯃꯣꯏꯗꯤ ꯑꯗꯨꯝ ꯍꯩꯈꯤꯕꯒꯤꯀꯣ ꯃꯍꯥꯎ ꯑꯃ ꯃꯣꯏꯅ ꯇꯧꯕꯁꯤꯅ ꯍꯦꯜꯂꯦ ꯍꯥꯏꯕ
ꯍꯣꯏ ꯑꯗꯨꯕꯨꯗꯤ ꯑꯗꯨ ꯑꯗꯨꯝ ꯌꯨꯝꯗ ꯍꯧꯔꯒ ꯆꯥꯔꯁꯨ ꯌꯥꯕꯗꯣ ꯑꯗꯨ ꯆꯥꯗꯕꯤꯗ ꯑꯥꯗ ꯃꯣꯏꯒꯤ ꯂꯥꯏꯒꯤ ꯌꯦꯟꯕꯗꯣ ꯑꯩꯈꯣꯏꯅ ꯑꯗꯨꯝ ꯊꯨꯡꯅꯤꯡꯗ꯭ꯔꯅꯦ ꯍꯥꯏꯗꯤ ꯌꯥꯝ ꯑꯗꯨꯅ ꯃꯍꯥꯎꯗꯣ ꯑꯃ ꯑꯣꯏꯔꯕꯅꯤꯅ ꯑꯗꯨꯝ ꯊꯨꯡꯅꯤꯡꯕꯒꯤ ꯃꯑꯣꯡ ꯑꯃ ꯇꯧꯕꯗꯣ ꯆꯥꯛ ꯆꯥ ꯇꯣꯛꯑꯒ ꯅꯨꯡꯗꯥꯡ ꯋꯥꯏꯔꯝ ꯋꯥꯛꯀꯤꯡ ꯑꯣꯏ ꯀꯩ ꯑꯣꯏ ꯁꯨꯝ ꯆꯠꯂꯒ ꯑꯗꯨ ꯊꯨꯝꯕꯒ ꯆꯠꯄꯗꯣ ꯑꯩꯈꯣꯏꯗꯤ ꯆꯠꯅꯩꯌꯦ ꯃꯥꯥꯟꯇꯣꯞꯇꯒ ꯅꯣꯏꯗꯤ ꯆꯠꯅꯗ꯭ꯔꯣ
ꯑꯗꯣ ꯆꯠꯅꯤꯡꯉꯦ ꯑꯗꯣ ꯄꯤꯛꯏꯉꯥꯏꯗꯗꯤ ꯍꯧꯖꯤꯛꯀꯤ ꯑꯗꯨꯃꯥꯏꯅ ꯍꯥꯏꯗꯤ ꯃꯤꯒꯤ ꯂꯥꯏꯒꯤꯗꯒ ꯀꯥꯡꯒꯤ ꯌꯦꯡꯕ ꯈꯣꯠꯄꯗ ꯆꯥꯕꯕ ꯐꯪꯉꯝꯃꯤꯗꯅ ꯍꯧꯖꯤꯛꯇꯤ ꯆꯥꯎꯔꯕꯅꯤꯅ ꯐꯪꯁꯨ ꯐꯪꯗ꯭ꯔꯦ ꯏꯃꯥꯟꯕꯤ ꯈꯔ ꯕꯥꯃꯣꯟ ꯇꯤꯟꯅꯕ ꯌꯥꯎꯋꯦ ꯑꯗꯨꯕꯨꯗꯤ ꯃꯣꯏꯗ ꯆꯥꯕ ꯆꯠꯄꯁꯤ ꯃꯉꯥꯏꯔꯦ
ꯑꯣ ꯑꯩꯈꯣꯏꯗꯤꯅꯦ ꯍꯧꯖꯤꯛꯀꯤ ꯑꯗꯨꯃꯥꯏꯅ ꯇꯧꯕꯗꯣ ꯑꯩꯈꯣꯏ ꯃꯅꯥꯛꯇ ꯃꯣꯏꯒꯤ ꯂꯥꯏꯁꯪ ꯑꯃ ꯂꯩꯌꯦꯕ ꯂꯥꯏ ꯂꯥꯠꯄ ꯑꯗꯨꯗꯨꯅ ꯃꯣꯏꯗ ꯑꯗꯨꯝ ꯃꯣꯏꯒꯤ ꯄꯥꯜꯂꯤ ꯄꯥꯜꯂꯤ ꯅꯥꯏꯅꯕꯤꯗꯣ ꯑꯗꯨꯗꯣ ꯇꯧꯗꯣꯏꯅꯦꯕ ꯑꯗꯨ ꯇꯧꯕꯅꯤꯅ ꯀꯥꯡꯒꯤ ꯈꯔ ꯍꯧꯔꯛꯄꯗꯒꯤ ꯑꯗꯨꯝ ꯅꯨꯡꯇꯤ ꯈꯨꯗꯤꯡꯒꯤ ꯂꯤꯂꯥ ꯅꯠꯇ꯭ꯔꯒ ꯂꯤꯂꯥ ꯍꯥꯏꯗꯤ ꯁꯨꯝ ꯏꯁꯩꯒ ꯇꯧꯕꯗꯣ ꯑꯗꯨꯒꯨꯝꯕ ꯇꯧꯕ ꯖꯒꯣꯏꯒꯨꯝꯕ ꯁꯥꯕ ꯑꯗꯨꯃꯥꯏꯅ ꯇꯧꯔ ꯇꯧꯔꯒꯅꯦ ꯃꯣꯏꯒꯤ ꯍꯧꯖꯤꯛꯀꯤꯗꯨ ꯂꯣꯏꯔꯀꯥꯟꯁꯤꯗ ꯌꯦꯟꯗꯣꯏꯅꯦꯕ ꯈꯦꯆꯤꯁꯦ ꯑꯗꯨ ꯈꯦꯆꯤꯗꯣ ꯌꯦꯟꯕ ꯀꯥꯟꯁꯤꯗꯅꯦ ꯑꯩꯈꯣꯏꯅ ꯑꯗꯨꯝ ꯑꯩꯈꯣꯏꯁꯨ ꯌꯦꯟꯕꯁꯦ ꯊꯨꯡꯕ ꯌꯥꯎꯁꯤꯜꯂꯅꯤꯕ ꯑꯗꯨ ꯀꯩꯒꯨꯝꯕ ꯑꯩꯈꯣꯏꯒꯤ ꯈꯪꯅꯕ ꯑꯩꯈꯣꯏꯈꯩꯏꯅ ꯀꯠꯄ ꯅꯨꯃꯤꯠꯇꯁꯨ ꯑꯩꯈꯣꯏꯒꯤ ꯄꯥꯂꯤ ꯇꯥꯕꯒꯤ ꯑꯩꯈꯣꯏꯅ ꯀꯠꯄꯁꯨ ꯌꯥꯎꯋꯤꯗꯅ ꯑꯗꯨ ꯀꯥꯟꯗ ꯑꯩꯈꯣꯏꯅ ꯄꯦꯟꯅ ꯆꯥꯔꯅꯤ ꯑꯗꯨ ꯅꯠꯇꯕꯀꯥꯟ ꯃꯤꯒꯤ ꯇꯥꯀꯥꯟꯗꯁꯨ ꯂꯥꯛꯑꯣ ꯈꯣꯠꯂꯣꯅ ꯀꯧꯅꯗꯣꯏꯅꯦꯕ ꯑꯩꯈꯣꯏꯁꯦ ꯅꯛꯁꯨ ꯅꯛꯑꯕꯅꯤꯅ ꯑꯩꯈꯣꯏꯗꯤ ꯑꯗꯨꯝ ꯆꯥꯗꯤ ꯆꯥꯏꯌꯦꯕ ꯌꯥꯝ ꯈꯔ ꯇꯣꯏꯅ ꯌꯨꯝꯗ ꯂꯩꯔꯒꯗꯤ ꯑꯗꯨ ꯁꯤꯗ ꯑꯥ ꯍꯣꯁꯇꯦꯜꯗ ꯂꯩꯔꯕꯅꯤꯅ ꯑꯗꯨꯁꯨ ꯆꯥꯕꯨꯗꯤ ꯐꯪꯗꯤ ꯐꯪꯗ꯭ꯔꯤ ꯑꯗꯨ ꯑꯩꯗꯤ ꯌꯨꯝꯗꯤ ꯆꯠꯇꯣꯏꯅꯦꯕ ꯑꯗꯨꯏꯗꯨꯒꯅꯦ ꯑꯝꯇ ꯑꯥ ꯊꯣꯉꯒ ꯆꯥꯔꯗꯤ ꯐꯣꯇꯣ ꯊꯥꯖꯤꯜꯂꯛꯀꯦ
ꯑꯣ ꯑꯩꯁꯨ ꯆꯥꯔꯨꯒꯦ ꯑꯗꯨꯗ ꯊꯥꯖꯤꯜꯂꯛꯀꯦ ꯐꯣꯇꯣ ꯊꯥꯖꯤꯟꯕꯤ ꯇꯥꯟꯅꯔꯁꯦ ꯑꯗꯨꯗꯤ
ꯌꯥꯏꯌꯦ ꯃꯁꯛ ꯐꯖꯕꯤ ꯇꯥꯅꯁꯦ
ꯇꯥꯟꯒꯔꯦ ꯀꯩꯅꯣꯁꯦ
ꯑꯗꯣ ꯈꯦꯆꯤ ꯊꯣꯡꯕꯁꯤꯕꯨ ꯍꯩꯕ꯭ꯔꯣ
ꯀꯔꯤ ꯍꯥꯏꯕ
ꯈꯦꯆꯤ ꯊꯣꯡꯕꯁꯦ ꯍꯩꯕ꯭ꯔꯣ
ꯍꯩꯌꯦ
ꯑꯣ ꯑꯩꯁ ꯌꯥꯝ ꯍꯩꯍꯦ ꯍꯣꯏ ꯍꯣꯏ ꯑꯗꯨꯗꯤ ꯊꯝꯃꯒꯦ ꯑꯗꯨꯗꯨꯒ ꯈꯤꯆꯤ ꯊꯣꯡꯕꯗꯣ ꯍꯌꯦꯡ ꯅꯣꯡꯃ ꯑꯃ ꯑꯩ ꯐꯣꯟ ꯇꯧꯔꯛꯀꯦ ꯈꯪꯗ꯭ꯔꯀꯥꯟꯗꯣ ꯍꯪꯉꯛꯑꯒꯦ
ꯍꯣꯏ ꯍꯣꯏ ꯌꯥꯏ ꯌꯥꯏ ꯊꯝꯃꯣ ꯊꯝꯃꯣ
ꯑꯗꯣ ꯅꯪ ꯑꯣꯏꯅ ꯊꯝꯃꯣ
ꯐꯥ ꯑꯩ ꯊꯝꯒꯦ ꯄꯥꯏꯑꯣꯀꯣ